ꯍꯜꯂꯣ ꯃꯦꯗꯥꯝ ꯇꯥꯏꯌꯦ ꯃꯤꯁ꯫
ꯑꯩꯁꯨ ꯄꯥꯏꯌꯦ ꯃꯤꯁꯇꯔ
ꯍꯂꯣ ꯅꯪ ꯉꯁꯥꯏ ꯍꯥꯏꯕꯗ ꯒꯥꯔꯤ ꯍꯥꯏꯕ ꯑꯁꯃꯨꯛ ꯀꯥꯎꯈ꯭ꯔꯦꯅꯦ ꯑꯩ
ꯑꯩꯁꯨ ꯀꯥꯈ꯭ꯔꯦ
ꯅꯒꯁꯥꯏ ꯏꯕꯅꯤ ꯂꯩ ꯀꯔꯤ ꯃꯔꯝꯗ ꯋꯥꯔꯤ ꯁꯥ ꯂꯩꯕꯣ ꯉꯁꯥꯏ
ꯍꯨꯔꯥꯟꯕ ꯃꯇꯥꯡꯗꯔ ꯅꯠꯇꯦ ꯑꯍꯟ ꯑꯉꯥꯡꯒꯤ ꯃꯇꯥꯡꯗ ꯄꯤꯛꯑꯁꯨ ꯍꯨꯔꯟꯕ ꯃꯤꯅ ꯌꯦꯇꯨꯝ ꯃꯨꯔꯜꯂꯁꯨ ꯐꯨꯔꯟꯕꯅꯦ ꯑ ꯎꯝ ꯏꯂꯤꯐꯦꯟ ꯍꯨꯔꯜꯂꯁꯨ ꯍꯨꯔꯥꯟꯕꯅꯦ ꯑꯗꯨꯅ ꯊꯥ ꯑꯃ ꯍꯜꯂꯁꯨ ꯍꯥꯟꯕꯅꯦ ꯆꯍꯤ ꯌꯥꯝ ꯍꯜꯂꯁꯨ ꯍꯥꯟꯕꯅꯦ ꯋꯥꯟ ꯗꯦ ꯍꯜꯂꯁꯨ ꯍꯥꯟꯕꯅꯦ ꯍꯥꯏꯅꯤꯡꯉꯤꯕ ꯍꯥꯏꯕ
ꯑꯣ ꯑꯣ ꯑꯣ ꯍꯣꯏꯅꯦ ꯆꯨꯝꯃꯤꯅꯦ ꯑꯗꯨꯧꯅꯤ
ꯆꯨꯝꯃꯦ ꯅꯪ ꯕꯣꯔ ꯌꯦꯡꯗ꯭ꯔꯣ ꯉꯁꯤ
ꯑꯩ ꯉ ꯁꯤꯕꯣ ꯌꯦꯒꯦ
ꯀꯩꯀꯦ
ꯊꯤꯅ ꯍꯧꯒꯠꯄ
ꯑꯔꯦ ꯅꯪ ꯕꯣꯜꯗ ꯌꯥꯝ ꯉꯥꯎꯗꯕ ꯃꯤꯔꯕ
ꯕꯣꯜꯗꯨꯗꯤ ꯌꯥꯝ ꯉꯥꯎꯋꯦ ꯑꯗꯣ ꯑꯩ ꯉꯔꯪꯗ ꯑꯩꯒꯤ ꯅꯦꯠꯇꯣ ꯂꯣꯏꯈꯤꯕ
ꯑꯌꯨꯛꯇ ꯑꯣꯏꯕꯗꯨꯕꯨ
ꯍꯣꯏ ꯑ ꯑꯗꯨꯕꯨꯗꯤꯤ ꯑꯣꯏꯣꯏ ꯒꯦꯝꯁ ꯅꯥ ꯆꯦꯔꯁꯨ ꯒꯦꯝꯁꯨ ꯑ ꯅꯥꯅꯤꯡꯗ꯭ꯔꯕ ꯒꯦꯝ ꯁꯥꯟꯅꯔꯒ ꯑꯗꯨꯝ
ꯑꯗꯣ ꯅꯪ ꯅꯪꯒꯤ ꯐꯦꯟ ꯁꯥꯟꯅꯗꯕ ꯃꯥꯜꯂꯦ
ꯉꯔꯥꯡ ꯁꯥꯟꯅꯩ ꯑꯥꯔꯖꯦꯟꯇꯤꯅꯥ
ꯁ ꯑꯗꯨꯒ ꯌꯦꯡꯗꯕ
ꯑꯥꯔꯖꯦꯟꯇꯤꯅꯥ ꯑꯗꯨꯝ ꯉꯝꯒꯅꯤ ꯍꯥꯏꯕꯗ ꯍꯣꯏꯗ ꯑꯗꯨꯝ ꯁꯤꯗꯤ ꯑꯗꯨꯝ ꯉꯥꯝꯒꯅꯤꯅ ꯌꯦꯡꯗ꯭ꯔꯕ
ꯏꯁ ꯌꯥꯔꯦ ꯌꯥꯔꯦ ꯃꯤ ꯃꯤ ꯌꯦꯡꯕ ꯁꯦꯡ ꯏꯤꯡꯕꯁꯤꯡ ꯊꯝꯃꯣꯏ ꯀꯥꯏꯔꯒ ꯄ꯭ꯔꯊꯅꯥ ꯇꯧꯔ ꯌꯦꯡꯉꯒ ꯅꯪꯅꯏꯁꯤ ꯉꯥꯝꯒꯅꯤ ꯀꯥꯏꯅ ꯈꯤꯇꯪꯗꯒꯤ ꯉꯥꯝꯃꯤꯅꯤꯅꯦꯍꯦ ꯌꯥꯝ ꯍꯩꯔꯒ ꯉꯝꯕ ꯅꯠꯇꯦ
ꯃꯣꯏꯗꯤ ꯀꯔꯤ ꯍꯥꯏꯒꯗ꯭ꯔꯥ ꯃꯣꯏꯗꯤ ꯑꯗꯨꯝ ꯁꯅꯥꯕꯁꯨ ꯍꯥꯏꯌꯦꯅ ꯑꯗꯒꯤ ꯃꯣꯏ ꯃꯦꯁꯦ ꯃꯗꯦ ꯃꯣꯏꯅ ꯑꯗꯨꯝ ꯉꯃ꯭ꯔꯒ ꯂꯩꯒꯅꯤ ꯍꯥꯏꯅ ꯊꯥꯖꯈ꯭ꯔꯕꯀꯣ
ꯎꯝ
ꯑꯗꯨꯒꯤ ꯌꯦꯡꯗꯦ ꯉꯁꯤꯗꯤ ꯌꯦꯡꯒꯅꯤ ꯑꯩ ꯉꯁꯤꯗꯤ ꯌꯦꯡꯒꯅꯤ ꯉꯁꯤꯗꯤ ꯀꯨꯔꯤꯌꯦ ꯉꯁꯤꯗꯣ ꯀꯂꯝꯕꯤꯌꯥꯔꯥ ꯑꯁꯨ ꯀꯥꯎꯈ꯭ꯔꯦꯟ ꯅꯍꯨꯀꯣ ꯑꯩ ꯑꯃꯔꯛ ꯌꯦꯡꯉꯦꯀꯣ ꯑꯗꯨꯗꯤꯀꯣ
ꯎꯝ ꯌꯦꯡꯒꯅꯤ ꯍꯥꯏꯔꯒ ꯁꯥꯟꯅꯕ ꯀꯥꯡꯕꯨꯒꯤ ꯃꯃꯤꯡꯁꯨ ꯈꯪꯗ꯭ꯔꯗꯤ ꯅꯪ ꯆꯩ ꯆꯥꯔꯅꯤ
ꯑꯩ ꯀꯥꯎꯈꯤꯕꯅꯦ ꯑꯩ ꯉꯁꯥꯏꯗ ꯌꯦꯡꯕꯗꯤ ꯌꯦꯡꯈ꯭ꯔꯕꯅꯦꯕꯀꯣ
ꯎꯝ ꯑꯩꯗꯤ ꯁꯨꯗꯣꯛꯁꯤ ꯌꯦꯡ ꯌꯦꯡꯗꯕꯒꯤ ꯈꯪꯗꯦꯗ ꯌꯦꯡꯉꯝꯗꯥꯏꯗ ꯈꯛꯇ ꯍꯥꯡꯕ
ꯑꯥ ꯇꯦꯟ ꯊꯥꯔꯇꯤ ꯄꯤ ꯑꯦꯝꯗ ꯂꯩ ꯉꯁꯤ ꯀꯅꯥꯗꯥꯒ ꯃꯣꯔꯣꯛꯀꯣ
ꯀꯔꯤ
ꯇꯦꯟ ꯊꯥꯔꯇꯤ ꯄꯤ ꯑꯦꯝꯗ ꯑꯔ ꯏꯗ ꯍꯥꯎꯔꯔꯤꯦꯟ ꯅꯨꯅꯨꯡꯗꯥꯡ
ꯅꯨꯡꯗꯥꯡꯗꯤ ꯇꯦꯟ ꯊꯥꯔꯇꯤꯒꯤꯗꯣ ꯏꯅꯨꯡ ꯅꯨꯡꯉꯥꯏꯌꯦ ꯀꯑꯣ ꯍꯣꯏ ꯊꯦꯡꯅꯕꯗ ꯇꯨꯋꯦꯜꯞ ꯊꯥꯔꯇꯤꯁꯨ ꯑꯦꯛꯁꯦꯞ ꯇꯧꯋꯦ ꯇꯨ ꯊꯥꯔꯇꯤꯒꯨꯝꯕꯗꯤ ꯐꯔꯛ ꯌꯥꯝ ꯇꯥꯏꯌꯦ ꯑꯩꯈꯣꯏꯒꯤꯗꯤ
ꯍꯣꯏ ꯇꯨ ꯊꯥꯔꯇꯤ ꯊ꯭ꯔꯤ ꯑꯗꯨ ꯑꯣꯏꯗꯤ ꯄꯨꯔꯥ ꯌꯥꯝ ꯇꯥꯔꯦ
ꯇꯨꯝꯃꯒ ꯑꯃꯨꯛ ꯍꯧꯒꯠꯁꯦ ꯍꯥꯏꯕꯁꯨ
ꯍꯣꯏ ꯑꯗꯣ ꯃꯤ ꯀꯩꯅꯣꯅꯦ ꯉ ꯉꯥꯎꯕꯁꯤꯡꯗꯤ ꯑꯂꯥꯝ ꯐꯥꯝꯅꯔꯤꯅꯤ ꯍꯝ
ꯑꯔ ꯑꯒꯗꯍ
ꯑꯩꯈꯣꯏꯗꯤ ꯑꯂꯥꯝꯒ ꯊꯥ ꯄꯣꯠ ꯅꯠꯇꯦ ꯍꯥꯏ
ꯎꯝ ꯈꯩꯌꯦꯟ
ꯍ
ꯀꯔꯤ
ꯌꯦꯟ ꯇꯥꯕꯅꯤꯅ ꯑꯂꯝꯁꯤ ꯊꯥꯝꯅꯤꯡꯗꯦꯕ ꯇꯨꯝꯕ ꯀꯥꯟꯗ ꯐꯖꯅ ꯇꯨꯝꯒꯦꯅ
ꯎꯝ ꯏꯁꯤꯁꯃꯤ ꯌꯦꯡꯗꯕ ꯌꯥꯔꯦ ꯍꯥꯏꯕ ꯀꯥꯡꯕꯨꯗꯤ ꯐꯖꯅ ꯊꯝꯕꯅꯤ
ꯍꯣꯏ ꯑꯗꯨꯃꯥꯏꯅ ꯇꯧ
ꯋꯥꯔꯜ ꯀꯞꯇ ꯂꯣꯏꯗꯅ ꯄꯥꯝꯃꯨꯍꯦ ꯃꯤꯁꯤꯡꯁꯦ ꯌꯦꯡꯕꯁꯤꯡꯗꯤ ꯊꯃꯣꯏ ꯆꯥꯛꯇꯣꯏꯅꯦ ꯂꯣꯏꯕꯅꯤ ꯕꯣꯔꯤꯡ ꯌꯥꯝ ꯆꯨꯗꯣꯏꯅꯦ ꯃꯣꯏ
ꯍꯣꯏ ꯉꯁꯤ ꯑꯥꯔꯖꯦꯟꯇꯤꯅꯥꯒ ꯁꯅꯕꯗꯣ
ꯑꯣ
ꯀꯦꯞ ꯕꯥꯔꯗꯦꯗꯣ ꯑꯁ ꯑꯗꯨ ꯀꯥꯎꯟꯇ꯭ꯔꯤꯗꯣ ꯌꯥꯝ ꯅꯨꯡꯁꯤꯕ ꯋꯥꯅꯤ ꯃꯣꯏ ꯒꯣꯜ ꯀꯤꯞꯄꯔꯗ
ꯑꯣ ꯂꯥꯁꯅꯦ ꯍꯥꯏꯕꯗꯨ ꯂꯥꯁꯅꯦ ꯍꯥꯏꯗꯥꯏꯅꯦ
ꯍꯣꯏꯣꯏ ꯅꯣꯛ ꯑꯥꯎ ꯇꯥꯈ꯭ꯔꯦ ꯁꯤꯈ꯭ꯔꯦ ꯃꯣꯏꯅꯤ
ꯎꯄ ꯂꯩꯇꯦ ꯍꯥꯏꯗꯤ ꯃꯤ ꯃꯌꯥꯝ ꯑꯗꯨꯗ ꯑꯃꯈꯛꯇ ꯈꯟꯒꯠꯇꯣꯏꯕꯅꯤꯅ
ꯎꯝ ꯂꯣꯏꯅꯃꯛ ꯉꯥꯝꯒꯦꯕꯗꯤ ꯌꯥꯔꯔꯣꯏꯕꯀꯣ
ꯍꯣꯏ
ꯌꯥꯝ ꯅꯨꯡꯁꯤꯕ ꯋꯥꯅꯤ ꯃꯣꯏꯗꯣ ꯑꯩ ꯅꯍꯥꯟ ꯖꯄꯥꯟ ꯁꯤꯕꯗꯣ ꯑꯁ ꯊꯛꯑꯣꯏ ꯌꯥꯝ ꯅꯨꯡꯉꯥꯏꯇꯕ ꯑꯣꯏꯅꯤꯅ
ꯏꯁꯤ ꯌꯥꯝ ꯅꯨꯁꯤꯀ
ꯍ ꯍꯏ ꯌꯥꯝ ꯅꯨꯡꯉꯥꯏꯇꯕꯅꯤ ꯑꯁ ꯀꯞꯅꯤꯡꯕꯅꯦ
ꯀꯥꯃꯤꯅꯥꯁꯤꯔꯣ
ꯀꯥꯃꯤꯟꯅꯁꯤ ꯉꯁꯤꯗꯤ ꯃꯣꯔꯣꯛꯀꯣꯒ ꯀꯅꯥꯗꯥ ꯂꯩꯕꯒ ꯅꯪ ꯒ꯭ꯔꯤꯁ ꯄꯣ ꯇꯧꯒꯦꯔꯣ
ꯨꯈꯀꯗꯥ
ꯑ ꯑꯗꯤ ꯃꯣꯔꯣꯀꯣ ꯇꯥꯔꯦ
ꯑꯩ ꯀꯅꯥꯗꯥ ꯇꯥꯔꯦ ꯑꯗꯨ ꯑꯩ ꯃꯣꯏ ꯑꯅꯤꯒꯤ ꯑꯩ ꯑꯩ ꯃꯣꯏ ꯑꯅꯤꯒꯤ ꯄ꯭ꯂꯦꯁꯨ ꯌꯦꯡꯅꯤꯡꯗ꯭ꯔꯤꯌꯦ
ꯉꯁꯤ ꯌꯦꯡꯉꯨ ꯇꯦꯟ ꯊꯥꯔꯇꯤꯗ ꯂꯩꯕꯅꯦ
ꯁꯣꯔꯤ ꯑꯩ ꯑꯦꯐ ꯂꯩꯇꯦ
ꯑꯩ ꯍꯣꯔꯦꯟ ꯑꯦꯞꯁ ꯍꯥꯏꯕꯤꯔꯛꯀꯦ ꯗꯥꯎꯟꯂꯣꯗ ꯇꯧꯔ ꯇꯧꯔꯣ ꯌꯥꯏ ꯉꯟꯒꯦ ꯄꯩꯁꯥ ꯕꯦꯠ ꯇꯧꯁꯤꯔꯣ
ꯌꯥꯝ ꯂꯥꯏꯌꯦꯍꯦ ꯌꯥꯏꯅꯦ
ꯕꯠꯇꯧꯔꯦꯒ ꯀꯩꯅꯣ ꯇꯧꯁꯤꯔ
ꯂꯨꯄꯥ ꯀꯌꯥ ꯀꯌꯥ ꯇꯧꯗꯣꯏꯔꯤꯕ
ꯂꯨꯄꯥ ꯌꯥꯡꯈꯩ ꯌꯥꯡꯈꯩ
ꯑꯗꯨꯒꯨꯝꯕꯗꯤ ꯌꯥꯏ
ꯌꯥ ꯑꯥ ꯌꯥꯕ꯭ꯔꯥ ꯑꯩ ꯑꯩꯗꯤ ꯃꯣꯔꯣꯛꯀꯣ ꯂꯩꯔꯦ
ꯑꯩ ꯀꯅꯥꯗꯥ
ꯑꯥ ꯑꯗꯨꯗꯤ ꯑꯩꯒꯤ ꯑꯩ ꯅꯝꯕꯔ ꯁꯦꯚ ꯇꯧꯔꯅꯦ ꯏ ꯎꯝ ꯉꯝꯕ ꯃꯤꯅ ꯍꯣꯏ ꯁꯣꯏꯅ ꯑꯗꯨ ꯃꯤ ꯉꯝꯕ ꯃꯤ ꯅꯠꯇ ꯊꯥꯔꯛꯀꯗꯧꯕ ꯉꯝꯗꯕ ꯃꯤꯅ ꯊꯥꯒꯗꯧꯕ ꯑꯩꯉꯣꯟꯗ ꯑ
ꯌꯥꯏ ꯑꯩꯅ ꯉꯝꯕꯅꯤ
ꯎꯝ ꯑꯗꯨ ꯄꯦꯅꯥꯜꯇꯤꯒꯤꯁꯨ ꯑꯗꯨꯝ ꯌꯥꯈ꯭ꯔꯦꯀꯣ ꯄꯦꯅꯥꯜꯇꯤꯗ ꯉꯥꯝꯃꯦ ꯑꯗꯨꯗ ꯉꯝꯃꯤ ꯑꯗꯨ ꯍꯥꯏ
ꯌꯥꯗꯦ ꯌꯥꯗꯦ ꯉꯝ
ꯎꯝ ꯃꯥꯅꯤ ꯆꯨꯝꯃꯦ ꯑꯗꯨꯒ ꯑꯗꯨ ꯍꯣꯏ ꯑꯗꯨꯗꯨ ꯇꯧꯒꯗꯅꯤ
ꯑꯗꯣ ꯑꯩ ꯃꯣꯏ ꯑꯅꯤꯒꯤꯞꯇꯗꯤ ꯁꯨꯌꯦꯡ ꯌꯦꯡꯗ꯭꯭ꯔꯔꯤ ꯀꯅꯥꯅ ꯍꯩꯕ꯭ꯔꯥ ꯅꯪꯒꯤꯗꯨꯅ ꯍꯩꯕ꯭ꯔꯥ
ꯈꯪꯗꯦ
ꯌꯥꯔꯦ ꯑꯩ ꯃꯨꯜꯂꯣꯏ ꯑꯩꯗꯤ ꯀꯅꯥꯗꯅꯦ ꯀꯅꯥꯗ
ꯑꯣꯀꯦ ꯑꯣꯀꯦ ꯀꯅꯥꯗ ꯇꯧꯔ ꯑꯗꯨꯗꯤ ꯅꯉꯣ ꯍꯤꯡꯗ꯭ꯔꯤꯌꯦ ꯉꯁꯤ ꯉꯁꯤ ꯅꯣꯡ ꯑꯥꯎ ꯇꯥꯔꯗꯤ ꯁꯤꯔꯦ ꯃꯣꯔꯣꯛꯀꯣꯑꯒ ꯀꯅꯥꯗꯥꯗ
ꯐꯤꯞꯇꯤꯡ ꯉꯥꯝꯕ ꯃꯤꯅ ꯑꯗꯨꯝ ꯔꯥꯎꯟ ꯑꯣꯐ ꯁꯤꯛꯁꯇꯤꯟ ꯀꯥꯔꯦ ꯑ ꯅꯪꯗ ꯑꯩꯔꯣ ꯀꯅꯥꯅꯣ ꯀꯅꯥꯅꯣꯃꯗꯤ ꯁꯣꯏꯗ꯭ꯔꯦ
ꯎꯝ
ꯑꯩ ꯍꯣꯔꯦꯟ ꯑꯦꯞꯁ ꯊꯥꯔꯛꯀꯦꯀꯣ ꯅꯪꯒꯤꯗꯃꯛꯀꯣ
ꯍꫭ ꯍꯣꯏ
ꯍꯣꯏ ꯑꯩꯒꯤ ꯅꯝꯕꯔ
ꯍꯥꯟ ꯌꯨꯇ꯭ꯌꯨꯕꯇ ꯌꯦꯡꯉꯤ ꯇꯥꯕ꯭ꯔꯥ
ꯀꯩꯕ
ꯑꯩ ꯑꯩ ꯅꯍꯥꯟ ꯌꯨꯇ꯭ꯌꯨꯕꯇ ꯌꯦꯡꯕꯅꯦꯕ ꯀꯥꯔꯇꯨꯟ ꯉꯛꯇ ꯁꯥꯟꯅꯔ ꯂꯩ
ꯀꯥꫪꯇꯨꯟ ꯉꯛꯇ ꯁꯟꯅꯥꯕꯗꯣ
ꯍꯣꯏ ꯊꯤꯕꯗ ꯑꯩ ꯑꯁꯤ ꯕꯣꯔꯤꯡ ꯆꯨꯏꯗ ꯇꯨꯝꯈ꯭ꯔꯒꯦꯅ ꯇꯨꯝꯈ꯭ꯔꯕꯅꯤ ꯌꯨꯇ꯭ꯌꯕꯇ ꯂꯥꯏꯚ ꯊꯥꯕꯅꯦꯕ
ꯌꯨꯇꯨꯕ ꯀꯤꯗꯤ ꯐꯖꯗꯦ
ꯐꯖꯗꯦꯕ ꯃꯤ ꯊꯣꯛꯇꯦꯕ ꯀꯥꯔꯇꯨꯟꯅ ꯁꯅꯥꯏꯑꯦꯕ ꯑꯗꯨꯒꯤ
ꯍꯣꯏ ꯑꯦꯞꯁ ꯂꯩꯕ ꯀꫭ ꯋꯥꯜ ꯀꯞ ꯌꯦꯡꯅꯤꯉꯥꯏꯀꯣ ꯑꯩ ꯊꯥꯔꯛꯀꯦ ꯍꯣꯔꯦꯟ
ꯎꯝ ꯎꯝ ꯎꯝ ꯏꯅꯧ ꯅꯨꯄꯥ ꯉꯔꯥꯡ ꯅꯍꯥꯟꯗꯤ ꯂꯩꯔꯝꯃꯦ ꯑꯗꫭ ꯃꯣꯏ ꯆꯠꯄꯗꯒꯤ ꯑꯩ ꯌꯦꯡꯕ ꯐꯪꯗ꯭ꯔꯦ
ꯑ ꯑꯩ ꯊꯥꯔ ꯊꯥꯕꯤꯔꯛꯀꯦ ꯑꫭ ꯑꯩ ꯊꯥꯕꯤꯔꯛꯀꯦ ꯁꯣꯏꯅꯥ ꯗꯦꯕꯤ
ꯀꯅꯥ ꯉꯝꯕ꯭ꯔ ꯌꯦꯡꯕ ꯇꯥꯔꯦ ꯉꯁꯤꯗꯤ
ꯍꯣꯏ ꯁꯣꯏꯅꯗꯕꯤꯅꯤꯒꯣ ꯏꯕꯅꯤ
ꯍꯣꯏ ꯄ꯭ꯔꯣꯃꯤꯁ ꯏꯁ ꯄ꯭ꯔꯣꯃꯤꯁ ꯅꯦꯗꯥ ꯄꯤꯒꯅꯤꯗ ꯅꯆꯦꯅꯤꯗ ꯅꯪ ꯑꯉꯥꯡ ꯅꯪ ꯑꯉꯥꯡꯗꯨꯝ ꯄꯥꯈꯠꯂꯤꯅꯦ ꯄꯤꯔ ꯄꯤꯔꯛꯑꯣꯏꯗ꯭ꯔꯥꯅꯅ ꯆꯦꯡꯉꯝꯃ ꯀꯥꯟꯗ
ꯁꯤ ꯑ ꯑꯗꯨꯅꯗꯤꯅꯦ
ꯍꯣꯏ ꯅꯣꯇꯦꯠ ꯃꯤꯅ ꯍꯥꯏꯕꯒꯨꯝꯅ ꯅꯣꯇꯦꯠ
ꯀꯩꯅꯣ ꯅꯪ ꯉꯁꯤ ꯑ ꯀꯩꯅꯣ ꯅꯪ ꯉꯁꯤ ꯆꯥꯛ ꯊꯣꯡꯔꯣꯏꯗ꯭ꯔꯣ
ꯆꯥꯛ ꯍꯣꯔꯦꯟ ꯊꯣꯡꯒꯅꯤ ꯈꯔ ꯊꯦꯡꯅ ꯆꯥꯒꯅꯤ ꯅꯜ ꯏꯗ ꯑꯄꯨꯡ ꯃꯔꯤ ꯏ
ꯍꯣꯏ ꯅꯥꯂꯤꯗ ꯄꯨꯡ ꯃꯉꯥ ꯑꯗꯨ ꯊꯣꯡꯕꯁꯨ ꯌꯥꯏ ꯑꯗꯨꯒ ꯁꯤꯛꯁ ꯊꯥꯔꯇꯤꯒꯨꯝꯕꯗ ꯂꯣꯏꯁꯤꯟꯕ ꯑꯗ ꯁꯚꯦꯟ ꯊꯥꯔꯇꯤꯒꯨꯝꯕꯗ ꯆꯥꯛ ꯆꯥꯕ
ꯎꯝ ꯅꯥꯏꯟ ꯊꯥꯔꯇꯤ ꯇꯦꯟ ꯐꯥꯎ ꯄꯣꯊꯥꯕ ꯇꯦꯟ ꯊꯥꯔꯇꯤꯗ ꯕꯣꯜ ꯌꯦꯡꯕ ꯑꯗꯨꯒ ꯀꯅꯥꯗꯥꯅ ꯉꯝ ꯈꯤꯕ ꯑꯗꯨꯗ ꯅꯪꯅ ꯂꯨꯄꯥ ꯌꯥꯡꯈꯩ ꯖꯤꯄꯦꯗ ꯇꯤꯡ
ꯑꯩꯅ ꯑꯗꯨꯗꯒꯤ ꯐꯠ ꯆꯦꯟꯊꯣꯛꯑꯒ ꯑꯥꯏꯁ ꯀ꯭ꯔꯤꯝ ꯆꯥꯔꯦ
ꯑꯣꯀꯦ ꯌꯥꯏ
ꯈꯪꯗꯦ ꯆꯥꯕꯅ ꯍꯥꯟꯅꯤ ꯈ꯭ꯔꯦ ꯉꯝꯃꯣꯏꯅꯦ
ꯎꯝ ꯁꯣꯏꯅꯥꯗꯕꯤ
ꯁꯥꯏꯅꯥ ꯗꯦꯕꯤ
ꯎꯝ ꯀꯩꯅꯣ ꯑꯩ ꯀꯔꯤꯝ ꯍꯥꯡꯒꯦ ꯉꯁꯤꯗꯤ ꯀꯔꯤ ꯁꯪꯆꯕ꯭ꯔꯣ ꯅꯣꯏꯗꯤ
ꯌꯦꯟ ꯌꯦꯟꯁꯥꯡ ꯆꯥꯏꯌꯦ
ꯑꯥ
ꯑꯩꯈꯣꯏꯗꯒꯤ ꯆꯥꯕ ꯅꯠꯇꯦ ꯑꯩ ꯏꯃꯥꯟꯅꯕꯤꯈꯣꯏꯅ ꯊꯕꯛ ꯑꯃ ꯆꯠꯄ
ꯑꯥ
ꯌꯦꯟ ꯊꯣꯡꯉꯦ ꯆꯥꯛ ꯁꯦꯅ ꯀꯥꯎꯕꯒꯤ ꯇꯨꯝ ꯃꯣꯏ ꯆꯥꯔ ꯂꯥꯛꯑꯦ ꯉꯁꯤꯗꯤ
ꯑ ꯃꯣꯔꯅꯤꯡꯗꯗꯤ ꯑꯩꯁꯨ ꯁꯥꯎꯔꯤ ꯅꯠꯇꯦ ꯍꯪꯒꯥꯝ ꯑꯀꯥꯡꯕꯗꯣ ꯆꯥꯔꯦ ꯑꯗꯨꯒ ꯑꯩꯈꯣꯏ ꯌꯨꯝ ꯉꯁꯤ ꯁꯥꯏꯌꯦꯕꯀꯣ
ꯑꯥ
ꯌꯦ ꯑꯅꯧꯕ ꯁꯥꯕ ꯑꯗꯨꯗ ꯌꯦꯟ ꯊꯣꯡꯕ ꯑꯗꯨ ꯆꯥꯔꯥ ꯋꯥꯜꯂ ꯂꯥꯛꯑꯦ
ꯍꯥꯎꯅꯤꯗꯥ
ꯑꯩꯅ ꯊꯣꯡꯃꯤꯕꯅꯤꯗ
ꯌꯦꯟꯁꯦ ꯂꯣꯀꯦꯜꯔꯣ
ꯑꯥ
ꯋꯥꯎ ꯌꯥꯝ ꯍꯥꯎꯒꯅꯤꯍꯦ
ꯂꯣꯀꯦꯜꯅꯁꯦꯗꯤ ꯆꯥꯅꯤꯡꯗ꯭ꯔꯦ ꯂ ꯀꯅꯦꯁ ꯇꯔꯦ
ꯃꯥꯅꯦ
ꯑꯗꯨꯒ ꯃꯩ ꯆꯨꯞꯇꯣ ꯊꯥꯛꯄ ꯑꯃꯣꯏ ꯒꯥꯗ ꯃꯩ ꯃꯥꯏ ꯁꯨꯞꯇ ꯑꯃꯨ ꯊꯥꯛꯄ ꯎꯔꯒꯅꯤ ꯑꯉꯥꯡꯅ ꯍꯣꯏ ꯑꯩꯅ
ꯍꯌꯦꯡꯗꯤ ꯅꯆꯦ ꯅꯆꯦ ꯈꯥꯛꯑꯣꯀꯣ ꯑꯍꯥꯟꯕꯗ ꯊꯥꯛ ꯑꯩꯈꯅ ꯑꯉꯥꯡ ꯊꯥꯛꯇ꯭ꯔꯕꯅꯦ ꯊꯥꯏꯅꯒꯤ ꯑꯣꯏꯗ꯭ꯔꯦ
ꯑꯦ ꯑꯣꯏ ꯑ ꯑꯗꯨ ꯆ ꯍꯟꯗꯛꯇꯤ ꯑꯍꯥꯟꯕ ꯊꯛꯅꯕ ꯍꯧꯈ꯭ꯔꯕꯅꯤ
ꯍꯣꯏ ꯊꯥꯏꯅꯗꯤ ꯑꯉꯥꯡꯒꯤ ꯑꯉꯥꯡꯒꯤ ꯍꯥꯏꯀꯣ
ꯑ
ꯊꯕꯛ ꯇꯧꯕꯗ ꯊꯥꯏꯅꯁꯦ ꯑꯉꯥꯡ ꯆꯠꯍꯜꯂꯣ ꯑꯉꯥꯡ ꯍꯥꯟꯅ ꯀꯥꯍꯜꯂꯣ ꯍꯥꯏꯌꯦ ꯍꯧꯖꯤꯛꯀꯥꯟꯗꯤ ꯑꯍꯟ ꯍꯟꯅꯥ ꯀꯥꯜꯂꯣ
ꯑꯇꯤ ꯑꯍꯟ ꯍꯣꯏ ꯑꯉꯥꯡꯗ ꯏꯁꯤꯡ ꯄꯨꯔꯛꯑꯣ ꯍꯥꯏꯩꯌꯦꯗꯅ ꯍꯥꯟꯅꯗꯤ
ꯎꯝ
ꯍꯟꯗꯛꯇꯤ ꯑꯉꯥꯡꯅ ꯀꯩꯅꯣ ꯇꯧꯕꯧꯕ ꯑꯍꯟꯅ ꯄꯨꯔꯛꯄ ꯄꯝꯁꯦ ꯌꯥꯝ ꯑꯣꯟꯈ꯭ꯔꯕꯅꯤ
ꯑꯉꯥꯡꯅ ꯑꯍꯥꯟ ꯑꯣꯜꯂꯦ ꯑꯣꯟꯅꯔꯦ ꯑꯣꯟꯅꯔꯦ ꯑꯩ ꯏꯁꯩ ꯁꯛꯄ ꯍꯦꯛꯇ꯭ꯅꯦ ꯑꯗꯨꯒꯤꯗꯣ ꯑꯣꯟꯅꯥꯔꯦ ꯑꯣꯟꯅꯥꯔꯦ ꯀꯣꯏꯅꯔꯦ ꯀꯣꯏꯅꯔꯦ ꯂꯩꯀꯥꯏ ꯃꯁꯤꯡ ꯀꯣꯏꯅꯔꯦ ꯑꯣꯏꯅꯔꯦ ꯑꯣꯏꯅꯔꯦ ꯎ
ꯅꯪꯁꯦ ꯋꯥꯔꯤ ꯁꯥꯗꯕꯤꯗ ꯅꯪꯁꯦ ꯋꯥꯔꯤ ꯁꯥꯗꯕꯤꯗ ꯇꯅ ꯁꯥꯒꯦ ꯍꯥꯏꯕ꯭ꯔꯣ
ꯏꯁꯩ ꯑꯣꯏꯅ ꯅꯪꯒꯤ ꯗꯤ ꯇꯤꯀꯦ ꯇꯧꯈ꯭ꯔꯁꯤꯔ ꯈꯟꯕ ꯇꯦꯔ ꯇꯔ ꯇꯦꯔ
ꯑꯩ
ꯑꯩꯅ ꯇꯦꯔꯦ ꯇꯦꯔꯦ ꯇꯧꯕꯗ ꯅꯪ ꯅꯤꯛꯑꯝꯗꯣꯏ ꯃꯥꯜꯂꯦ ꯑꯦ ꯖꯒꯣꯏ ꯁꯥꯔꯒ
ꯑꯩꯁꯨ ꯖꯒꯣꯏ ꯁꯥꯕ ꯌꯥꯝ ꯍꯥꯏꯕꯅꯤꯀꯣ ꯅꯪ ꯅꯣꯡꯃꯗꯤ ꯄꯨꯜꯂꯒ ꯖꯒꯣꯏ ꯁꯥꯖꯔꯛꯎ
ꯒ ꯖꯒꯅ ꯍꯔ ꯀꯝꯄꯤꯇꯤꯁꯟ ꯂꯥꯏ ꯊꯥꯔ ꯍꯦꯔ ꯈꯟꯗꯦꯔ
ꯑꯩꯒꯤ ꯖꯒꯣꯏꯗꯤ ꯀꯔꯤ ꯍꯥꯏꯒꯗ꯭ꯔꯥ ꯈ꯭ꯔꯤꯁꯃꯥꯁ ꯃꯇꯝꯗꯗꯤ ꯑꯩ ꯑꯗꯨꯝ ꯑꯗꯨꯝ ꯁꯕꯀꯣ
ꯐꯔꯦ ꯍꯣꯏ ꯑꯩꯁꯨ ꯃꯔꯛꯇꯗꯤ ꯁꯥꯏꯌꯦ ꯌꯥꯝ